ꯇꯥꯕ꯭ꯔꯣ ꯇꯥꯔꯦ ꯇꯥꯔꯦ ꯇꯥꯔꯦ ꯅꯪ ꯆꯥꯛ ꯆꯥꯗ꯭ꯔꯤ ꯍꯥꯏꯔꯣ
ꯆꯗ꯭ꯔꯤꯌꯦ
ꯊꯣꯡꯕꯗꯤ ꯂꯣꯏꯔꯕ ꯑꯣ
ꯀꯣꯛ ꯆꯤꯛꯄꯗ ꯀꯣꯛ ꯆꯤꯛ ꯄꯗ ꯍꯥꯏꯗ ꯍꯁ ꯑꯗꯨꯝ ꯍꯩꯅꯔꯦꯕꯦꯝ ꯅꯠ ꯇꯤꯌꯦ ꯀꯣꯛ ꯆꯤꯛꯄꯗ ꯀꯣꯛ ꯆꯤꯛꯄꯗ ꯀꯣꯛ ꯆꯤꯛꯄꯗ ꯍꯥꯏꯒꯠ ꯉꯝꯗ꯭ꯔꯦ ꯑꯩꯁꯦ ꯆꯥꯛ ꯆꯥꯗ꯭ꯔꯤ ꯉꯥꯏꯗ ꯀꯣꯛ ꯆꯤꯛ ꯄꯩ ꯒꯨꯂꯤ ꯍꯥꯟꯅ ꯆꯥꯍꯧꯁꯤꯔꯅ ꯈꯜꯂꯤꯅꯦ ꯇꯨꯝꯃꯤꯅꯦꯅ ꯁꯨꯝꯅ ꯆꯠꯂꯨꯔꯗꯤ ꯑꯗꯨꯝ ꯇꯧꯋꯦ ꯑꯩꯗꯤ
ꯒꯨꯂꯤꯒꯨꯝꯕ ꯑꯃ ꯆꯥꯥꯁꯜꯂꯣ ꯍꯥꯟꯅ ꯅꯠꯇ꯭ꯔꯗꯤ ꯅ ꯀꯣꯛ
ꯑ ꯑꯣꯅꯤꯡꯉꯦ ꯑꯗꯨ ꯑꯣꯅꯤꯡꯕꯗꯨ ꯐ ꯐꯥꯎ ꯔꯦ ꯑꯩꯉꯣꯟꯗ
ꯑꯗꯨꯅꯦ ꯅꯪ ꯀꯨꯂꯤ ꯑꯃ ꯆꯠꯁꯤꯜꯂ ꯂꯩꯇ꯭ꯔꯣ ꯀꯣꯛ ꯆꯤꯛꯄꯒꯤ ꯄꯦꯔꯥꯁꯣꯇꯥꯃꯣꯟꯒꯨꯝꯕ ꯁꯤꯅꯔꯤꯁꯀꯨꯝꯕ
ꯎꯝ ꯑꯗꯨꯁꯨ ꯆꯥꯁꯟꯒꯦ
ꯑꯝꯇꯪ ꯂꯪꯁꯤꯜꯂꯣ ꯅꯠꯇ꯭ꯔꯗꯤ ꯅꯪ ꯆꯤꯛꯂꯛꯑꯅꯤ ꯍꯦꯟꯅ
ꯌꯥꯝ ꯆꯤꯛꯑ ꯑꯣꯅꯤꯡꯕꯗꯣ ꯑꯣꯏꯔꯛꯃꯤ ꯑꯣꯕꯒꯤ ꯏꯁꯇꯥꯏꯜꯗꯣ ꯐꯥꯎꯕꯗꯨꯗ ꯆꯥꯈꯠꯂꯛꯑꯝꯗꯕꯤꯗꯣ ꯆꯞ ꯃꯅꯅ ꯇꯥꯕ ꯑꯣꯅꯤꯡꯕꯗ ꯇꯧꯔꯛꯑꯦꯕ
ꯑꯗꯨ ꯑꯗꯨꯅꯦ ꯑꯩꯈꯣꯏ ꯗ꯭ꯔꯥꯒꯟ ꯐ꯭ꯔꯨꯠ ꯄꯥ ꯂꯩꯃꯤꯅ
ꯅꯪ ꯈꯤꯛꯄꯗꯣ ꯈꯤꯛꯑꯕꯣ
ꯈꯦꯛꯇ꯭ꯔꯤꯍꯦ ꯑꯗꯨꯗꯤ ꯀꯩꯅꯣ ꯇꯧꯔꯤ ꯃꯁꯥꯗꯣ ꯃꯄꯥꯟꯗꯣ ꯃꯌꯥ ꯀꯥꯊꯣꯔꯛꯇ꯭ꯔꯤꯕꯀꯣ
ꯑꯣ ꯃ ꯀ ꯊꯣꯛꯒ
ꯑꯥ ꯃꯌꯥ ꯀ ꯊ ꯑꯗꯨꯒ ꯃꯥꯒꯤ ꯃꯔꯤꯛ ꯃꯔꯤꯛ ꯊꯣꯛꯂꯛꯈꯤꯅꯦꯕ ꯑꯩꯈꯣꯏꯒꯤ ꯂꯩ ꯃꯅꯨꯡꯗ ꯂꯩꯔꯤ ꯌꯥꯎꯗ꯭ꯔꯣ
ꯑꯝ
ꯑꯗꯨ ꯂꯩꯦꯔꯤꯦꯛꯇꯣ ꯇꯧꯔꯒ ꯃꯔꯤꯛ ꯃꯔꯤꯛꯇꯣ ꯊꯤꯛꯑꯒ ꯑꯃꯒ ꯑꯃꯒ ꯈꯤꯛꯆꯟꯅꯗꯣꯏꯅꯦꯕ
ꯎꯝ ꯎꯝ
ꯑ ꯈꯤꯛꯆꯟꯅꯔꯒ ꯄꯥꯟꯗꯣꯏꯅꯦ ꯄꯥꯟꯗꯣꯏꯅꯦꯌꯦ ꯅꯠꯇ꯭ꯔꯗꯤ ꯄꯥꯜꯂꯣꯏꯌꯦꯌꯦ
ꯑꯣ ꯌꯥꯝ ꯆꯪꯕ ꯖꯥꯠꯅꯤꯅꯦ ꯃꯣꯏꯁꯨ ꯄꯣꯠꯁꯦꯁꯦ
ꯎꯝ ꯑꯗ ꯊꯥꯕꯗ ꯈꯨꯠ ꯌꯥꯝ ꯆꯪꯕ ꯄꯣꯠꯇꯤ ꯑꯣꯏꯕꯗꯤ ꯅꯠꯇꯦꯕ ꯎꯝ ꯀꯩꯅꯣꯒꯨꯝꯕ ꯇꯧꯔꯗꯤ ꯂꯝꯍꯥꯡꯒꯨꯝꯕ ꯌꯥꯝ ꯂꯩꯔꯗꯤꯅꯦ ꯗ꯭ꯔꯦꯒꯟ ꯐ꯭ꯔꯨꯠꯁꯦ ꯊꯥꯕꯗ ꯌꯥꯝ ꯅꯨꯡꯉꯥꯏꯅꯦꯕ ꯑꯩꯅ ꯍꯟꯗꯛ ꯑꯃ ꯑꯩꯒꯤ ꯍꯧꯗꯣꯡ ꯑꯃ ꯅꯥꯏ ꯍꯥꯏꯕꯗꯣ
ꯑꯝ
ꯑꯗꯨꯒꯤ ꯃꯥꯁꯦ ꯚꯦꯛꯁꯤꯟ ꯀꯥꯞꯄ ꯃꯐꯝ ꯑꯃ ꯂꯩꯌꯦꯕ ꯆꯤꯡꯉꯥꯔꯦꯟꯅ ꯁꯤꯗ ꯑꯗꯨꯒꯤ ꯃꯣꯏꯒꯤ ꯗꯨꯀꯥꯟꯗꯨꯒꯤ ꯃꯅꯤꯡꯗꯅꯦ ꯗ꯭ꯔꯥꯒꯟ ꯐ꯭ꯔꯨꯠꯁꯦ ꯑꯃꯃꯝ ꯈꯛꯇꯅꯤ ꯌꯨꯡꯉꯤꯁꯦꯀꯣ ꯇꯔꯥꯃꯨ ꯇꯔꯥꯒꯣꯏꯐꯨꯠ ꯀꯨꯟꯃꯨꯛ ꯑꯣꯏꯔꯝꯅꯤ ꯂꯣꯏꯅꯃꯛ ꯄꯥꯟꯕꯩ ꯋꯥꯅꯤꯗ
ꯑ
ꯊꯪꯉꯦ ꯆꯍꯤ ꯑꯍꯨꯝ ꯈꯛꯇ ꯉꯥꯏꯔꯤ ꯍꯥꯏꯌꯦ ꯃꯣꯏ ꯑꯗꯨꯣ ꯂꯩꯕꯥꯛꯇꯣ ꯐꯖꯅ ꯃꯈꯣꯡꯗꯣ ꯇꯥꯈꯠꯂꯒ ꯇꯧꯋꯦꯕꯀꯣ ꯑꯗ ꯑꯩꯈꯣꯏꯗꯤ ꯒꯝꯂꯥꯗ ꯊꯥꯔꯤꯅꯤ ꯑꯗꯨꯅ ꯑꯗ ꯃꯣꯏꯗꯤ ꯈꯔꯠ ꯊꯥꯕꯅꯤꯅꯅꯦ ꯑꯩꯅꯁꯤꯅꯤ ꯈꯨꯞ ꯄꯄꯥꯟ ꯑꯃ ꯇꯧ ꯍꯧꯔꯦ ꯍꯥꯏꯕ
ꯍꯩꯅ
ꯑꯗꯨꯗꯩ ꯅꯣꯏ ꯌꯨꯝ ꯂꯝꯍꯥꯡꯒꯨꯝꯕ ꯂꯩꯕꯇꯥꯥꯔꯗꯤ ꯑꯗꯨ ꯊꯥꯕ
ꯑꯁ ꯀꯣꯏꯗꯂ ꯋꯥꯉꯃ ꯇꯅꯤ ꯆꯗꯣ
ꯑꯗꯨ ꯊꯥꯕ ꯌꯥꯝ ꯀꯥꯟꯅꯅꯤ ꯍꯥꯏꯕ ꯑꯩꯈꯣꯏ ꯁꯤꯒꯤꯁꯦ ꯃꯁꯥ ꯃꯌꯥꯝꯁꯦ ꯀꯛꯊꯠꯇꯣꯏꯅꯦꯕ ꯑꯗꯨꯝ ꯍꯥꯏꯗꯤ ꯀꯥꯟꯅꯗꯦꯕ ꯃꯁꯥ ꯃꯌꯥꯝꯁꯦ ꯊꯝꯕꯒꯤ ꯅꯥꯀꯟ ꯅꯥꯀꯟꯁꯦ ꯂꯣꯏ ꯀꯠꯊꯠꯈ꯭ꯔꯅꯤ ꯀꯠꯊꯠꯄꯒꯤ ꯃꯁꯥꯁꯤꯅ ꯑꯗꯨꯝ ꯌꯨꯡꯁꯤꯟꯕꯗ ꯍꯧꯋꯦꯕ
ꯎꯝ
ꯑꯗꯨ ꯅꯣꯏꯅ ꯄꯥꯝꯃꯗꯤꯅꯦ ꯃꯁꯥꯗ ꯀꯛꯊꯠꯂꯒ ꯌꯨꯡꯁꯤꯜꯂꯒ ꯑꯗꯨꯝ ꯄꯔꯦꯡ ꯁꯅ ꯇꯧꯔꯒ ꯎꯅ ꯁꯨꯃꯥꯏꯅ ꯆꯠꯄ ꯆꯠꯄꯒ ꯍꯥꯏꯇꯥꯔꯦꯅꯦ ꯎ ꯑꯃꯃꯝꯗꯤ ꯃꯈꯣꯡꯗꯨꯣ ꯃꯁꯥꯗꯨꯣ ꯀꯣꯟꯅ ꯀꯣꯟꯅ ꯆꯨꯞꯁꯤꯟꯕꯒꯤ ꯂꯪ ꯁꯟꯕꯤꯕ
ꯎꯝ
ꯑꯗꯨꯒ ꯑꯗꯨꯝ ꯍꯧꯍꯟꯕꯗꯅꯦ
ꯎꯝ
ꯅꯪ ꯆꯍꯤ ꯑꯅꯤ ꯑꯍꯨꯝꯗ ꯑꯗꯨꯝ ꯄꯥꯟꯗꯣꯏꯅꯤ
ꯑꯗꯨꯗꯤ ꯌꯥꯅꯦ
ꯑꯗꯨꯅꯕꯨ ꯃꯤ ꯐꯥꯝ ꯇꯧꯅꯔꯤ ꯃꯌꯥꯝꯁꯤꯗꯤ ꯗ꯭ꯔꯒꯟ ꯐ꯭ꯔꯨꯠ ꯀꯌꯥ
ꯎꯝ
ꯃꯃꯜꯁꯨ ꯇꯥꯡꯕ ꯍꯥꯎꯁꯨ ꯍꯥꯎꯕ
ꯑ ꯧ ꯆꯖꯔꯤ
ꯆꯥꯖꯕ
ꯌꯥꯗ꯭ꯔꯤ
ꯎꯝ ꯑꯩꯈꯣꯏꯁꯦ ꯄꯥꯜꯂꯛꯑꯀꯥꯟ ꯄꯤꯖꯒꯦ ꯑꯩꯗꯤ ꯃꯆꯨ ꯑꯍꯨꯝꯅꯦꯕꯀꯣ ꯑꯗꯣ ꯃꯆꯨ ꯑꯅꯤꯗꯤ ꯄꯥꯂꯦ ꯌꯦꯂꯣꯗ ꯄꯥꯜꯂꯛꯇꯦꯕ ꯃꯆꯨ ꯑꯅꯤꯁꯦ ꯑꯃꯅ ꯃꯅꯨꯡꯗ ꯔꯦꯠ
ꯀꯃꯥꯏꯅ ꯇꯧꯒꯦꯕ
ꯌꯥꯝ ꯀꯟꯅ ꯆꯝꯕꯁꯨ ꯅꯠꯇꯦ ꯑꯃꯨꯛꯀꯟꯅ ꯊꯨꯝꯕꯁꯨ ꯅꯠꯇꯦ ꯑꯃ ꯂꯩꯌꯦ ꯌꯥꯝ ꯊꯤꯅ ꯍꯥꯎꯋꯦ ꯍꯥꯏꯇꯥꯔꯦ ꯈꯪꯗꯦ ꯃꯍꯥꯎꯁꯦ ꯊꯨꯝꯐꯦꯠ ꯊꯨꯝꯐꯦꯠ ꯇꯧꯔꯒꯅꯦꯀꯣ ꯑꯍꯥꯎꯕꯅꯦ ꯑꯩ ꯑꯩꯅ ꯍꯥꯏꯁꯤꯅꯦ ꯑꯩꯈꯣꯏꯒꯤ ꯄꯥꯟꯕ ꯀꯥꯟꯗ ꯄꯤꯖꯒꯦ ꯌꯦꯡꯉꯣ ꯃꯍꯥꯎꯗꯣ ꯑꯗꯖꯗ ꯃꯥ ꯍꯦꯛꯇ ꯌꯥꯝ ꯇꯥꯡꯉꯦꯕ ꯀꯣ ꯀꯦꯖꯤꯗ ꯀ ꯌꯧꯔꯤꯅꯤ ꯏꯕꯦꯝꯃ ꯑꯗꯨ ꯕꯤꯖꯤꯅꯦꯁ ꯇꯧꯔꯤꯁꯤꯡꯁꯦ ꯀꯥꯟꯅ ꯀ꯭ꯔꯖꯥꯠꯅꯩ ꯃꯅꯤꯄꯨꯔꯗ ꯃꯥ ꯗ꯭ꯔꯥꯒꯟ ꯐ꯭ꯔꯨꯏꯠꯀꯤ ꯈꯨꯠꯨꯠ ꯆꯪꯗꯦ ꯁꯤꯅ ꯑꯗꯨꯝ ꯐꯔꯦ ꯍꯥꯏꯔꯒ ꯑ ꯊꯅꯤ ꯊꯦ ꯍꯣ ꯍꯣ ꯍꯣꯏ ꯍꯣꯏ ꯍꯣꯏ
ꯅꯨꯄꯥꯝꯁꯨ ꯀꯟꯅ ꯇꯧꯋꯤꯗꯅ
ꯑꯥ ꯑꯗꯨ ꯁꯤꯡꯅꯗꯅ ꯍꯧꯖꯤꯛꯀꯤ ꯌꯨꯝ ꯌꯨꯝꯗ ꯂꯣꯏ ꯊꯥꯅꯔꯦ ꯍꯥꯏꯕ ꯅꯪꯕꯨ ꯗ꯭ꯔꯥꯒꯟ ꯐ꯭ꯔꯨꯏꯠꯁꯦ ꯌꯨꯝꯒꯤ ꯕꯤꯜꯗꯤꯡ ꯃꯊꯛꯇ ꯑꯗꯒꯤ ꯅꯥꯀꯟ ꯅꯥꯀꯟꯗ ꯏꯃꯥꯟꯅꯕꯤꯒꯤ ꯕꯤꯜꯗꯤꯡ ꯃꯊꯛꯇ ꯍꯦꯛꯇ ꯗ꯭ꯔꯥꯒꯣꯟ ꯐ꯭ꯔꯨꯔꯤꯠꯁꯦ ꯇꯦꯛꯊꯒꯩ ꯄꯥꯜꯂꯤ ꯄꯥꯝꯕꯤ ꯀꯩꯅꯣ ꯈꯛꯇꯅꯤ ꯍꯧꯔꯤꯁꯦ ꯃꯉꯥꯃꯨꯛꯇꯪꯅꯤ ꯍꯧꯔꯤꯁꯦ
ꯎꯝ
ꯄꯥꯟꯕ ꯍꯧꯈ꯭ꯔꯗꯤ ꯑꯗꯨꯝ ꯄꯥꯟꯕꯖꯥꯠꯅꯤꯗ
ꯃꯥꯁꯦ ꯆꯍꯤ ꯆꯍꯤꯒꯤ ꯄꯥꯝꯕ꯭ꯔꯥ ꯀꯃꯥꯏꯅ ꯇꯧꯒꯦꯕ
ꯑꯥ ꯆꯍꯤ ꯆꯍꯤꯒꯤ ꯄꯥꯟꯗꯣꯏꯅꯤ ꯍꯩꯅꯧ ꯍꯩꯅꯧ ꯁꯦꯝ ꯀꯣꯝꯂꯥ ꯄꯥꯜꯂꯤ ꯁꯨꯃꯥꯏꯅ
ꯃꯥꯏ ꯖꯍꯤ ꯃꯠ ꯇꯝ ꯅꯩꯌꯦꯕ
ꯁꯨꯝꯀꯥꯟꯗ ꯃꯄꯥꯟ ꯁꯔꯅꯤꯗꯅ ꯑꯗꯨꯒ ꯊꯥ ꯑꯃ ꯅꯤ ꯑꯍꯨꯝ ꯂꯩꯔꯒ ꯃꯥꯁꯦ ꯄꯥꯥꯝ ꯃꯍꯩꯌꯥꯟ ꯍꯧꯔꯛꯑꯅꯦꯕ
ꯎꯝ
ꯑꯗꯨꯒꯗꯤꯁꯦꯝꯕ ꯑꯣꯛꯇꯣꯕꯔ ꯑꯣꯛꯇꯣꯕꯔ ꯗꯤꯁꯦꯝꯕꯔ ꯁ꯭ꯋꯥꯏꯗ ꯃꯍꯩ ꯂꯣꯛꯇꯣꯏꯑꯣꯏꯝꯅꯦꯕ
ꯎꯝ
ꯑꯗꯨꯅꯦ ꯑꯗꯨ ꯃꯥꯒꯤꯖꯦ ꯀꯩꯅꯣ ꯇꯧꯋꯦ ꯃꯁꯥ ꯄꯪꯂꯣꯡ ꯂꯣꯡꯉꯟꯕ ꯌꯥꯗꯦ ꯑꯗꯨꯒ ꯃꯁꯥ ꯑꯃꯗ ꯗ꯭ꯔꯥꯒꯟ ꯐ꯭ꯔꯨꯏꯠꯁꯦ ꯃꯔꯤ ꯃꯉꯥ ꯄꯥꯟꯖꯜꯂꯛꯑꯦ ꯈꯜꯂꯖꯦꯕ
ꯎꯝ
ꯃꯔꯤ ꯃꯉꯥꯗꯨꯕꯧ ꯄꯥꯜꯍꯟꯕ ꯌꯥꯗꯦꯕ
ꯀꯩꯒꯤ
ꯍꯩꯀ꯭ꯔꯨ ꯃꯨꯛꯇꯪ ꯆꯥꯎꯗꯣꯏꯕ ꯅꯪ ꯗ꯭ꯔꯥꯒꯣꯟ ꯐ꯭ꯔꯨꯏꯠꯇꯣ
ꯑꯣ ꯃꯁꯥꯗ ꯆꯠꯈꯤꯗꯦꯕ
ꯄꯤꯕ ꯉꯝꯃꯣꯏꯗꯣꯏꯕ ꯃꯣꯏ ꯌꯥꯝ ꯄꯥꯟꯕꯒꯤ
ꯑꯣ ꯀꯩꯅꯤꯒꯦ ꯑꯗꯨꯗꯤ
ꯑꯗꯨꯅ ꯃ ꯑꯩꯈꯣꯏ ꯍꯩꯅꯧꯗꯤ ꯃꯌꯥꯝ ꯄꯥꯜꯂꯁꯨ ꯑꯗꯨꯝ ꯄꯥꯜꯍꯜꯂꯤꯗꯅ ꯃꯥꯒꯤ ꯌꯥꯝ ꯁꯥꯇꯤꯕꯅ ꯃꯉꯥ ꯄꯥꯂꯦ ꯈꯜ ꯂꯖꯦꯕ ꯑꯅꯤꯒꯨꯝꯕ ꯊꯝꯗꯣꯏꯕ ꯑꯍꯨꯝꯒ ꯀꯛꯊꯠ ꯈꯤꯗꯣꯏꯕ
ꯎ
ꯅꯠꯇ꯭ꯔꯗꯤꯅꯦ ꯅꯪꯒꯤꯒ ꯗ꯭ꯔꯥꯒꯟ ꯐ꯭ꯔꯨꯠ ꯆꯥꯎꯒꯔꯕꯗꯣ ꯁꯨꯡꯒꯪ ꯃꯥꯡꯒꯪ ꯁꯨꯡꯒꯪ ꯃꯥꯡꯒꯪ ꯂꯣꯏ ꯇꯧꯔꯅꯤ ꯍꯥꯏꯗꯤ ꯃꯆꯤꯟꯖꯥꯛꯁꯦ ꯑꯃꯈꯛꯇꯅ ꯆꯤꯡꯖꯒꯗꯕꯗꯣ ꯃꯣꯏ ꯃꯉꯥ ꯆꯪ ꯆꯤꯡꯉꯛꯄꯅꯤꯅꯅꯦ ꯑꯃꯗ ꯄꯨꯂꯞ ꯆꯥꯎꯕ ꯉꯝꯃꯛꯑꯔꯣꯏꯕ ꯃꯣꯏ ꯃꯉꯥ ꯌꯦꯟꯊꯣꯛꯅꯒꯔꯅꯦꯕ ꯑꯗꯨꯗꯨꯅ ꯑꯥ ꯃꯥꯁꯦ ꯑꯅꯤꯒꯨꯝꯕ ꯊꯝꯅꯦꯕ ꯑꯅꯤꯒꯨꯝꯕ ꯊꯝꯃ ꯆꯥꯎꯍꯟꯗꯣꯏꯅꯦꯕ ꯑꯗꯨꯃꯥꯏ ꯇꯧꯗꯅ ꯃꯥꯏ ꯃꯁꯥꯁꯦ ꯃꯌꯥꯝ ꯃꯁꯥꯁꯦ ꯏꯀꯥꯏ ꯈꯪꯗꯈꯩ ꯋꯥꯏꯜ ꯑꯣꯏꯈꯩ ꯍꯦꯛꯇ ꯂꯣꯡꯕꯖꯥꯠꯅꯤ ꯍꯦꯕꯤꯅꯥ ꯅꯪ ꯈꯪꯉꯣꯏ
ꯃꯥ
ꯑꯗꯨꯗꯣ ꯃꯁꯥ ꯆꯠ ꯂꯣꯏ ꯀꯛꯇꯣꯏꯅꯦ ꯂꯣꯏ ꯀꯛꯇꯣꯏꯅꯦ ꯑꯗꯨꯒ ꯃꯥ ꯃꯁꯥꯁꯦ ꯂꯤꯍꯟꯗꯣꯏꯕ ꯀꯥꯛ ꯀꯥꯛ ꯀꯥꯛ ꯂꯥꯎꯍꯟꯗꯣꯏꯕ
ꯑꯗꯨ
ꯑ ꯈ꯭ꯋꯥꯗꯅꯤꯕ ꯑꯗꯣ ꯑꯗꯨꯗꯅꯦ ꯄꯥꯜꯂꯛꯀꯗꯣꯏꯁꯦ ꯈꯗꯤ ꯑꯅꯧ ꯑꯅꯧꯕ ꯆꯣꯡꯈꯠꯂꯛꯑꯗꯤ ꯃꯁꯥꯗꯣꯝ ꯅꯧꯔ ꯂꯩꯗꯅ ꯑꯗꯨꯝ ꯅꯧꯔ ꯂꯩꯗꯅ ꯑꯗ ꯑꯅꯧ ꯑꯅꯧꯕꯁ ꯁꯨꯝ ꯀꯛꯊꯠꯄ ꯁꯨꯝ ꯀꯥꯊꯠꯄ ꯑꯗꯨ ꯑꯣꯏꯇꯥꯔꯗꯤ ꯆꯣꯡꯈꯛꯄꯒꯗꯕ ꯃꯐꯝꯁꯦ ꯁꯨꯝ ꯆꯠꯂꯦꯗꯅ ꯂꯤꯁꯂꯥ ꯅꯤꯅ ꯂꯩꯍꯥꯎꯁꯦ ꯑꯇꯣꯞꯄꯗ ꯆꯠꯊꯣꯛꯇ꯭ꯔꯦꯅ ꯅꯪ ꯃꯁꯥ ꯂꯣꯡꯊꯣꯛꯏꯉꯩ ꯃꯥꯒꯤ ꯂꯩꯍꯁꯦ ꯃꯥꯒꯤ ꯀꯩꯅꯣꯁꯦ ꯑꯇꯣꯞꯄꯗ ꯂꯣꯡꯈꯤꯕꯗꯨꯗ ꯁꯨꯝ ꯆꯠꯈꯤꯗꯣꯏꯅꯦ ꯁꯨꯝ ꯆꯠꯈꯤꯗꯣꯏꯅꯦꯕ ꯑꯗꯨꯅ ꯀꯛꯊꯠꯂ ꯀꯛꯊꯠꯂꯒ ꯃꯁꯥꯁꯦ ꯂꯤꯁꯜꯂꯒ ꯇꯥꯁꯜꯂꯒ ꯂꯩꯍꯥꯎꯁꯦ ꯄꯤꯍꯜꯂꯒ ꯑꯗꯨꯗꯅꯦꯕ ꯍꯩ ꯌꯥꯜꯂꯛꯏꯁꯦ
ꯑꯗꯣ ꯅꯨꯄꯥ ꯑꯃ ꯀꯩꯅ ꯌꯨꯇꯨꯕ ꯌꯥꯝ ꯇꯧꯕ ꯖꯣꯀꯔ ꯌꯥꯝ ꯇꯧꯕ ꯃꯃꯥ ꯃꯆꯥ ꯍꯦꯛ ꯍꯦꯛ ꯊꯣꯛꯄꯝꯅꯗꯥꯏꯅꯦ
ꯑꯥ
ꯑꯗꯨ ꯅ ꯅ ꯃꯣꯏꯒꯤ ꯄꯥꯝꯕꯤ ꯑꯝꯗ ꯑꯍꯨꯝ ꯃꯔꯤꯔꯒ ꯑꯗꯨꯝ ꯄꯥꯔꯤꯅꯦ
ꯑ ꯄꯥꯝꯕꯤ ꯑꯃꯗ ꯑꯍꯨꯝ ꯃꯔꯤ ꯄꯥꯜꯂꯦ ꯕꯥ ꯆꯨꯝꯃꯦꯕ ꯑꯩꯈꯣꯏꯁꯨ ꯑꯍꯨꯝ ꯃꯔꯤ ꯄꯥꯟꯗꯣꯏꯅꯦꯕ ꯃꯥꯒꯤ ꯃꯁꯥꯏꯗꯤ ꯀꯩ ꯍꯥꯏꯒꯦ ꯃꯈꯨꯠ ꯑꯃꯃꯝ ꯇꯤꯡꯊꯣꯔꯛꯏꯕ ꯄꯥꯝꯕꯤꯁꯤꯗ ꯄꯥꯝꯕꯤ ꯑꯃꯗ ꯃꯈꯨꯠꯁꯦ ꯃꯔꯤ ꯃꯉꯥꯅꯦ ꯂꯣꯡꯍꯟꯗꯣꯏꯁꯦ ꯌꯦꯦ ꯃꯔꯤ ꯃꯉ ꯇꯦ ꯇꯔꯥ ꯀꯨꯟ ꯃꯊꯛ ꯇ ꯂꯣꯡꯉꯛꯑꯦꯕ ꯃꯔꯤ ꯃꯉꯥꯈꯛ ꯂꯣꯡꯗꯦꯕ ꯇꯔꯥ ꯀꯨꯟ ꯃꯊꯛꯇ ꯂꯣꯡꯉꯦ ꯇꯔꯥ ꯀꯨꯟꯁꯦꯒ ꯊꯜꯂꯒ ꯃꯔꯤ ꯃꯉꯥ ꯊꯃꯅꯤꯅ ꯃꯔꯤ ꯃꯉꯥꯁꯤꯗ ꯃꯁꯥ ꯑꯃꯃꯝꯗ ꯇ꯭ꯔꯥꯎꯒꯟ ꯐ꯭ꯔꯨꯏꯠ ꯑꯃꯒꯨꯝꯕ ꯑꯅꯤꯒꯨꯝꯕꯗꯪ ꯄꯥꯜꯍꯟꯗꯣꯏꯅꯦꯕ ꯑꯗꯨꯒ ꯄꯥꯝꯕꯤꯗꯨ ꯗꯤ ꯗ꯭ꯔꯥꯒꯟ ꯐ꯭ꯔꯨꯏꯠ ꯃꯉꯥ ꯇꯔꯨꯛ ꯄꯥꯟꯕ ꯌꯥꯏꯑꯕ ꯇꯧꯕꯨ ꯇꯕꯨ ꯃꯁ ꯁꯥ ꯍꯥꯏꯇꯥꯔꯦ ꯃꯈꯨꯠ ꯃꯈꯨꯠ ꯂꯣꯡꯊꯣꯛꯄꯗꯨꯗ ꯃꯉꯥ ꯇꯔꯨꯛ ꯃꯉꯥ ꯇꯔꯨꯛ ꯄꯥꯜꯂꯝꯕꯗꯤ ꯌꯥꯗꯕ ꯃꯈꯨꯠ ꯑꯃꯃꯝ ꯃꯈꯨꯠ ꯑꯃꯃꯝꯗ ꯑꯃꯅꯤ ꯑꯃꯅꯤ ꯄꯥꯜꯍꯟꯕꯗꯨ ꯂꯤꯂꯨ ꯌꯥꯏꯕ ꯑꯗꯨꯗꯁꯨꯖꯗ ꯄꯥꯝꯕꯤ ꯑꯃꯗ ꯃꯉꯥ ꯇꯔꯨꯛ ꯄꯥꯟꯕꯩ ꯋꯥꯅꯦꯕ ꯑꯩꯅ ꯍꯥꯏꯔꯤꯁꯤꯅ ꯃꯁꯥ ꯑꯃꯈꯛꯇꯪꯗ ꯗ꯭ꯔꯥꯒꯟ ꯐ꯭ꯔꯨꯏꯠ ꯃꯉꯥ ꯇꯔꯨꯛ ꯌꯥꯜꯍꯟꯕ ꯌꯥꯗꯦ ꯄꯤꯛꯇꯨ ꯄꯤꯛꯇꯅ ꯆꯥꯕ ꯌꯥꯔꯣꯏ ꯍꯥꯏꯕ ꯅꯤꯌꯣꯝ ꯂꯩꯌꯦꯕ ꯑꯗꯨꯅ ꯊꯥꯕꯒꯤ ꯀꯛ ꯄꯒꯤ ꯈꯣꯠꯄꯒꯤ
ꯎꯝ
ꯑꯗꯨꯃꯥꯏꯅ ꯑꯗꯣ ꯃꯤꯅ ꯍꯥꯏꯌꯦ ꯗ꯭ꯔꯥꯒꯟ ꯐ꯭ꯔꯨꯏꯠꯁꯦ ꯊꯥꯔꯒ ꯄꯥꯟꯗꯦ ꯄꯥꯟꯗꯦ ꯄꯥꯟꯗꯦ ꯑꯁ ꯑꯩꯗꯤ ꯑꯩꯒꯤ ꯗ꯭ꯔꯥꯒꯟ ꯐ꯭ꯔꯨꯏꯠꯁꯦ ꯌꯥꯟꯊꯠꯂꯒꯦ ꯈꯜꯂꯨꯔꯕꯅꯤ ꯁꯨꯃꯥꯟ ꯄꯂꯛ ꯇꯞꯗꯒꯤꯀꯣ
ꯄꯦ
ꯑꯩꯈꯣꯏꯒꯤꯁꯦ ꯁꯨꯄꯥꯟ ꯄꯥꯜꯂꯛꯇ꯭ꯔꯦ ꯃꯤꯒꯤꯗꯤ ꯑꯗꯨꯪ ꯄꯥꯜꯂꯦꯅꯤꯀꯣ ꯀꯩꯗꯧꯔꯖꯥꯠꯅꯣꯅ
ꯑꯗꯣ
ꯑꯥ ꯑꯗꯨ ꯃꯥꯏ ꯅꯤꯌꯣꯝꯅꯤ ꯂꯩꯕꯒꯤꯅꯦꯕ ꯅꯤꯌꯣꯝꯗꯨꯕꯨꯗꯤ ꯑꯩꯈꯣꯏ ꯑꯗꯨꯝ ꯐꯣꯂꯣ ꯇꯧꯋꯦꯕꯀꯣ ꯃꯥꯒꯤ ꯁꯦꯝꯕꯤꯐꯝ ꯊꯣꯛꯄ ꯁꯦꯝꯕꯤ ꯑꯗꯨꯒ ꯍꯥꯞꯄꯝ ꯊꯣꯛꯄ ꯍꯥꯞꯄꯤ ꯑꯗꯨꯒ ꯃꯥꯥꯏ ꯀꯤꯡꯡ ꯐ꯭ꯨꯔꯤꯠ ꯑꯅ ꯍꯤꯗꯥꯛ ꯀꯤꯡꯡ ꯐꯨꯔꯤꯠ ꯍꯥꯏꯕꯒ ꯍꯥꯏ ꯍꯤꯗꯥꯛ ꯑꯃꯁꯨ ꯂꯩ ꯍꯥꯏ ꯃꯥꯒꯤꯗꯥꯛꯍꯥꯎꯒꯤ ꯗꯔ꯭ꯥ ꯒꯟꯐꯔ꯭ꯨꯏꯠꯀꯥ ꯈꯤꯇꯪꯗ ꯍꯥꯞꯀꯗꯕ ꯑꯗꯨꯁꯨ ꯍꯥꯞꯄꯤ ꯑꯗꯨꯗꯨꯅ ꯀꯩꯅꯣ ꯇꯧꯗꯣꯏꯕ ꯃꯁꯥꯗꯣ ꯐꯒꯠꯇꯣꯏꯕ ꯑꯗꯣ ꯍꯟꯗꯛ ꯇꯤꯔꯁꯤꯟ ꯅꯥꯁꯤꯟꯅ ꯗ꯭ꯔꯥꯒꯟ ꯐ꯭ꯔꯨꯠ ꯇꯔꯨꯛꯄꯥꯦ ꯇꯔꯨꯛ ꯃꯄꯥꯟ ꯁꯥꯔꯤ ꯍꯧꯖꯤꯛ
ꯎꯝ
ꯄꯥꯝꯕꯤ ꯑꯃꯗ ꯑꯍꯨꯝ ꯑꯍꯨꯝꯗꯤ ꯁꯥꯏꯌꯦꯕꯀꯣ ꯑꯗꯣ ꯃꯍꯩ ꯌꯥꯜꯂꯀꯥꯟꯗ ꯎꯠꯂꯛꯀꯦ
ꯃꯤꯅ ꯏꯆꯝ ꯆꯝ ꯃꯤ ꯃꯥꯏ ꯃꯍꯥꯎꯁꯦꯒ ꯍꯥꯎꯇꯦꯒꯁꯨ ꯍꯥꯏꯅꯕ ꯇꯥꯌꯌꯦꯕ ꯑꯩꯅ
ꯏꯩꯅ ꯍꯩꯅꯗꯕꯒꯤ ꯇꯦꯁꯇꯣ ꯈꯪꯅ ꯆꯥꯔꯀꯥꯟꯗꯅꯦ ꯍꯩꯗꯣꯏꯁꯦ ꯑꯩꯈꯣꯏꯗꯤ ꯑꯁ ꯂꯣꯏꯔꯦ ꯈꯣꯍꯥꯎ ꯑꯉꯥꯡꯈꯩ ꯂꯣꯏ ꯄꯥꯝꯃꯤꯅꯦ ꯏꯕꯦꯝꯃ
ꯍꯩꯅꯉꯔꯒꯗꯤ ꯐꯖꯅ ꯍꯥꯎꯕꯖꯥꯅꯤꯅꯦ ꯑꯗꯨꯝ
ꯎꯝ ꯍꯥꯎꯋꯦ ꯕ ꯇꯥꯡꯉꯤꯗꯣ ꯑꯗꯨꯒꯤꯅꯤꯃꯤ ꯅꯪꯕꯣ ꯍꯥꯎ ꯇ꯭ꯔꯒ ꯇꯥꯡꯒꯗ ꯔꯥ ꯍꯥꯏꯕ
ꯃꯥꯅꯥꯉꯝ
ꯍꯥꯎꯇ꯭ꯔꯒ ꯄꯣꯠ ꯇꯥꯡ ꯌꯥꯃꫭꯟꯇꯦꯀꯣ
ꯎꯝ
ꯑꯗꯨꯅꯦ ꯑꯩ ꯍꯌꯦꯡꯅꯦ ꯑꯈꯣꯏꯒꯤ ꯁꯥꯠꯂꯀꯥꯟꯗ ꯅꯪꯉꯣꯟꯗ ꯑꯗ ꯄꯥꯜꯂꯀꯥꯟꯗ ꯎꯠꯂꯛꯀꯦ ꯑꯗꯨꯒ ꯆꯥꯎꯋꯣꯕꯀꯣ ꯌꯦꯡꯉꯣꯕ ꯇꯦꯁ ꯇꯧꯁꯦꯕ ꯑꯗꯨꯅꯤꯗ ꯅꯪ ꯆꯥꯛ ꯆꯥꯗꯣꯔꯕꯣ
ꯆꯥꯒꯦ ꯇꯧꯔꯦ ꯏꯟꯁꯥꯡ ꯊꯤꯟꯕ ꯆꯠꯂꯤ ꯀꯀꯥꯗ
ꯑꯣ ꯑꯥ ꯆꯥꯊꯣꯛꯎꯔꯣ ꯆꯥꯊꯣꯛꯎꯔꯣ ꯑꯗꯨꯗꯤ ꯀꯩꯅꯣ ꯇꯧꯔꯣ ꯊꯤꯟ ꯑꯥ ꯊꯤꯟꯇꫭꯛꯎꯔꯣ ꯊꯤꯟ ꯇꯧꯔꯛ ꯑꯗꯨꯒ ꯍꯥꯏꯔꯛꯑꯣ ꯎꯝ ꯊꯝꯃꯣ ꯊꯝꯃꯣ ꯎꯝ